ꯇꯥꯔꯕꯣ
ꯇꯥꯔꯦ ꯇꯥꯔꯦ
ꯑꯩꯒꯤ ꯅꯨꯡꯁꯤꯕ ꯈꯣꯟꯖꯦꯜꯅ ꯅꯥꯗ ꯇꯥꯔꯕꯣ
ꯎꯝ ꯑꯣꯏ ꯅꯣꯛꯄ ꯃꯇꯝ ꯅꯠꯇ꯭ꯔꯦꯅꯦ ꯋꯥꯔꯤ ꯁꯥꯕ ꯃꯇꯝ ꯑꯣꯏꯔꯦ ꯆꯥꯛ ꯆꯥꯔꯕꯣ
ꯎꯝ ꯆꯥꯔꯦ
ꯀꯩ ꯃꯊꯦꯜꯗꯤ ꯁꯥꯏꯕꯤꯒ꯭ꯔꯦ ꯕꯦꯝꯃꯧ
ꯎꯝ ꯄꯒꯤ ꯇꯧꯕꯅꯦ ꯑꯩ ꯁꯤ ꯆꯥꯔꯣꯏꯒꯦ ꯆꯥꯔꯣꯏ ꯅꯪꯗꯤ ꯆꯥꯛ ꯆꯥꯔꯣꯏ
ꯑꯩꯕꯨꯗꯤ ꯑꯩꯗꯤ ꯑꯣꯛꯀꯤ ꯃꯈꯣꯡꯒꯤ ꯃꯊꯛꯇ ꯃꯄꯨꯛ ꯂꯩꯕꯗꯣ ꯆꯥꯒ꯭ꯔꯦ
ꯐꯖꯩꯍꯦ ꯅꯪꯒꯤ ꯋꯥꯁꯤ
ꯍꯣꯏ ꯑꯗꯨꯝ ꯑꯗꯨꯝ ꯔꯁꯤ ꯌꯥꯎꯕꯅꯦ ꯋꯥꯉꯥꯡꯗꯨꯁꯨ
ꯑꯣꯛꯁꯥ ꯆꯥꯃꯟꯕꯒꯤ ꯑꯣꯏꯔꯝꯅꯤ
ꯑꯣ ꯑꯣꯛ ꯁꯥ ꯆꯥꯃꯟꯕꯒꯤ ꯑꯁ ꯑꯩꯗꯤ ꯃꯃꯤꯡ ꯁꯤꯔꯣꯝꯒꯤ ꯆꯥꯏꯠ ꯈꯛꯇꯅꯦ ꯍꯥꯏꯅꯤꯡꯉꯤꯖꯦ ꯆꯥꯃꯟꯕꯗꯒꯤ ꯑꯗꯣ
ꯑꯥ
ꯀꯔꯤꯒꯨꯝꯕ ꯀꯣ
ꯎꯝ
ꯁꯤ ꯁꯪꯁꯥꯔ ꯁꯤ ꯄ꯭ꯔꯤꯊꯤꯕꯤ ꯁꯤꯁꯦ ꯇꯥꯕ꯭ꯔꯣ
ꯇꯝꯅꯥ
ꯇꯕ꯭ꯔꯣ
ꯇꯥꯕ꯭ꯔꯥ
ꯇꯥꯏꯅꯦ ꯑꯩ ꯋꯥ ꯉꯥꯡꯕ ꯌꯥꯔꯕꯣ ꯀꯔꯤ ꯀꯔꯤꯌ ꯇꯥꯕ꯭ꯔꯣ ꯀꯩꯒꯤꯔꯣ ꯑꯩꯅ ꯋꯥ ꯉꯥꯡꯉꯤꯁꯦ ꯅꯪ ꯅ ꯈꯨꯝꯗꯕꯤ ꯇꯧꯔꯤꯁꯤꯅ ꯇꯥꯕ꯭ꯔꯣ ꯕꯦꯝꯃꯧ ꯑꯩꯗꯤ ꯅꯪꯒꯤ ꯈꯣꯟꯖꯦꯜ ꯇꯥꯏ ꯅꯪ ꯆꯥꯛ ꯆꯥꯔꯕꯣ ꯍꯥꯏꯕꯁꯨ ꯀꯥꯎ ꯅꯪ ꯆꯥꯛ ꯆꯥꯔꯣꯏꯅꯁꯨ ꯍꯥꯏ ꯈ꯭ꯔꯦ ꯑꯗꯨꯗꯤ ꯀꯩ ꯊꯧꯕ ꯇꯥꯏ ꯑꯩꯅ ꯋꯥ ꯉꯥꯡꯉꯤꯁꯦ ꯅꯪꯅ ꯈꯨꯝꯕꯤꯌꯨ
ꯇꯥꯏꯌꯦ
ꯑꯣ
ꯅꯪꯒꯤ ꯅꯦꯠꯇꯣ ꯅꯨꯡꯉꯥꯏꯇꯕ ꯃꯥꯜꯂꯦ ꯇꯥꯕ꯭ꯔꯥ
ꯇꯥꯏꯌꯦꯕ
ꯅꯣꯡ ꯆꯨꯕ꯭ꯔꯥ ꯑꯗꯨꯗ
ꯅꯪꯗꯤ ꯇꯥꯗꯕ꯭ꯔꯣ
ꯇꯥꯏꯌꯦ ꯍꯧꯖꯤꯛꯄꯨꯗꯤ ꯇꯥꯢꯌꯦ ꯉꯁꯥꯢꯒꯤ ꯇꯥꯗꯕ
ꯑꯁ ꯑꯩꯗꯤ ꯉꯁꯥꯏꯗꯒꯤ ꯑꯩꯈꯣꯏꯒꯤ ꯂꯥꯎꯠ ꯏꯁꯄꯤꯀꯔꯗꯨ ꯊꯥꯔꯒ ꯇꯥꯔꯤꯅꯤꯅꯦ ꯇꯥꯔꯕꯣ ꯇꯥꯔꯕꯣ ꯇꯥꯔꯕꯣꯅ ꯂꯥꯎꯔꯤꯅꯤꯅꯦ
ꯑꯩꯅꯗꯤ ꯇꯥꯗꯕ
ꯑꯃꯨꯛꯀꯁꯨ ꯍꯥꯏꯒꯦ ꯇꯥꯔꯕꯣ
ꯇꯥꯔꯦ ꯇꯥꯕꯤꯔꯦ
ꯑꯁ ꯑꯩꯁꯦ ꯅꯪꯒꯤ ꯈꯨꯣꯟꯖꯦꯜ ꯇꯥꯔꯕꯣ ꯍꯥꯏꯐꯥꯎ ꯇꯥꯅꯤꯡꯃꯟꯗꯅꯀꯣ ꯑꯩ ꯑꯗꯨꯝ ꯇꯥꯅꯤꯡꯉꯦ ꯑꯗꯨꯝ ꯅꯪ ꯉꯥꯡꯉꯣ ꯑꯩꯗꯤ ꯉꯁꯤꯗꯤ ꯒ꯭ꯌꯥꯟ ꯇꯥꯅ ꯅꯪꯒꯤ ꯋꯥꯔꯤ ꯇꯥ ꯑꯣ ꯑꯗꯨꯝ ꯍꯥꯏꯗꯤ ꯉꯥꯡꯕꯤꯕ ꯍꯧꯕ ꯌꯥꯔꯅꯤ ꯃꯇꯝ ꯄꯤꯖꯔꯤ
ꯌꯥꯔꯦꯗ
ꯍꯥꯥ
ꯌꯥꯔꯦꯕ
ꯅꯪ ꯉꯥꯡꯉꯣ ꯍꯥꯏꯕꯅꯤꯅꯦ ꯑꯩ ꯉꯥꯡꯉꯣꯏ ꯉꯁꯤꯗꯤ ꯉꯁꯤꯗꯤ ꯅꯪꯒꯤ ꯃꯇꯝ ꯑꯃꯨꯛ ꯄꯤꯖꯔꯤꯌꯦ
ꯅꯪꯒꯤ ꯃꯇꯝ ꯄꯤꯔꯤꯐꯥꯎ ꯅꯪ ꯋꯥ ꯉꯥꯡꯅꯤꯡꯗ꯭ꯔꯦ ꯉꯁꯤꯁꯦ
ꯏꯕꯥꯅꯤ ꯉꯥꯡꯁꯤꯕ ꯑꯩ ꯊꯟꯇ ꯉꯥꯡꯕꯗꯣ ꯇꯜꯂꯦꯕ ꯏꯀꯥꯏꯑꯦꯕ
ꯑꯁ ꯑꯗꯨꯗꯤ ꯑꯩ ꯍꯥꯟꯅ ꯑꯩ ꯍꯥꯟꯅ ꯉꯥꯡꯉꯥꯒꯦꯀꯣ
ꯎꯝ
ꯅꯪꯒꯤ ꯈꯣꯟꯖꯦꯜꯒꯤ ꯃꯃꯤꯁꯦ ꯀꯥꯏꯋꯥꯏꯗ ꯇꯥꯔꯝꯒꯗꯧ ꯃꯥꯟꯒꯦ
ꯑꯇꯣꯞꯄ ꯍꯥꯢꯌꯣ
ꯑꯇꯣꯞꯄ ꯅꯪ ꯍꯧꯖꯤꯛ ꯍꯧꯖꯤꯛ ꯀꯅꯥ ꯀꯅꯥ ꯂꯩꯔꯤꯅꯣ
ꯏꯃꯥꯟꯅꯕꯤ ꯏꯕꯥꯅꯤ
ꯑꯣ ꯅꯃꯥꯟꯅꯕꯤ ꯂꯩꯔꯦ ꯅꯪ ꯂꯩꯔꯦ ꯅꯪꯒꯤ ꯊꯋꯥꯏ ꯂꯩꯔꯦ ꯅꯪꯒꯤ ꯍꯛ ꯍꯛꯆꯥꯡ ꯂꯩꯔꯦ ꯅꯪꯒꯤ ꯃꯃꯤ ꯂꯩꯔꯦ ꯅꯃꯥꯟꯅꯕꯤꯒ ꯃꯤ ꯇꯔꯨꯛꯅꯤꯅ ꯂꯩꯔꯤꯁꯦ ꯑꯗꯨꯗꯤ
ꯃꯥꯃꯤꯗꯤ ꯀꯩꯅꯣ ꯑꯩ ꯈꯪꯗꯦ
ꯃꯃꯤꯗꯤ ꯁꯦꯗꯣ
ꯑꯣ ꯑꯣ ꯈꯪꯉꯦ ꯈꯪꯉꯦ
ꯑꯣ ꯃꯩ ꯅꯪꯁꯤꯕꯨ ꯑꯩ ꯀꯃꯥꯏꯅ ꯉꯥꯡꯅꯗꯣꯏꯔꯣ ꯂꯨꯗꯧꯔꯤ
ꯋꯥ ꯉꯥꯡꯕ ꯌꯥꯝ ꯍꯩꯗꯅ
ꯋꯥ ꯉꯥꯡꯕ ꯍꯥꯏꯕꯗꯤ ꯑꯩꯗꯤ ꯏꯃꯥꯒꯤ ꯄꯨꯛꯇꯒꯤ ꯉꯥꯡꯊꯣꯔꯛꯏꯅꯤꯅꯦ ꯅꯝꯐꯨꯗ ꯐꯥꯎ ꯉꯥꯡꯉꯤꯅꯤꯅꯦ ꯑꯗꯨꯁꯨ ꯅꯪꯒꯤꯗꯃꯛꯇ ꯑꯇꯣꯞꯄꯒꯤꯗꯤ ꯑꯩ ꯋꯥ ꯉꯥꯡꯕ ꯍꯩꯇꯦ
ꯀꯥꯏꯗ ꯂꯩꯕ꯭ꯔꯥ ꯅꯪ ꯁꯤ ꯁꯤ ꯇꯝꯗꯥꯔ ꯆꯤꯡꯗꯥꯔ
ꯑꯩꯗꯤ ꯆꯤꯡꯄꯥꯛꯇ ꯂꯩꯌꯦ
ꯎꯝ
ꯆꯤꯡꯁꯨ ꯆꯤꯡ ꯅꯠꯇꯕ ꯇꯝꯄꯥꯛꯁꯨ ꯇꯝꯄꯥꯛ ꯅꯠꯇꯕ ꯆꯤꯡꯄꯥꯛꯇ ꯂꯩꯌꯦ
ꯅꯨꯡꯉꯥꯏꯕ꯭ꯔꯥ
ꯍꯣꯢ ꯆꯤꯡꯗꯅ ꯈꯔ ꯅꯨꯡꯉꯥꯏ ꯇꯝꯄꯥꯛꯜꯁꯨ ꯈꯔ ꯅꯨꯡꯉꯥꯏ ꯑꯅꯤꯃꯛꯇ ꯅꯨꯡꯉꯥꯏꯕꯅꯤꯅ ꯍꯥꯏꯐꯝ ꯈꯪꯗꯦ ꯑꯦ ꯅꯪ ꯅꯪ ꯂꯣꯛ ꯊꯨꯡꯕ꯭ꯔꯥ
ꯑꯩ ꯅꯠꯇꯦ
ꯑꯣ ꯅꯪ ꯅꯠꯇꯤꯌꯦ
ꯇꯥꯕ꯭ꯔꯥ
ꯇꯥꯏꯌꯦꯅꯦ
ꯅꯪ ꯊꯟꯗ ꯂꯩꯕ꯭ꯔꯣ
ꯑꯩꯗꯤ ꯑꯩꯒꯤ ꯑꯩ ꯂꯩꯔꯦ ꯑꯩꯒꯤ ꯊꯋꯥꯏ ꯂꯩꯔꯦ ꯑꯩꯒꯤ ꯍꯛ ꯍꯛꯆꯥꯡ ꯂꯩꯔꯦ ꯑꯩꯒꯤ ꯃꯃꯤ ꯂꯩꯔꯦ ꯑꯩꯈꯣꯏ ꯃꯔꯤ ꯂꯩꯌꯦ
ꯑꯗꯨꯒꯤꯅꯤꯅꯦ ꯅꯪꯪ ꯋꯥ ꯐꯥꯖꯅ ꯉꯥꯡꯉꯤꯗꯣ
ꯍꯣꯏ ꯑꯃꯅꯁꯨ ꯑꯃꯨꯛ ꯉꯥꯡꯏ ꯑꯃꯅꯁꯨ ꯑꯃꯨꯛ ꯉꯥꯡꯏ ꯑꯩ ꯉꯥꯡꯐꯝ ꯂꯩꯇꯦ ꯑꯩꯒꯤ ꯖꯒꯥ ꯂꯩꯇ꯭ꯔꯦ ꯑꯗꯨ ꯅꯪ ꯀꯔꯝꯕ ꯃꯤꯗ ꯉꯥꯡꯅꯤꯡꯒꯦ ꯑꯩꯒꯤ ꯊꯋꯥꯏ ꯑꯩꯒꯤ ꯊꯋꯥꯏꯗ ꯉꯥꯡꯅꯤꯡꯕ꯭ꯔꯥ ꯑꯩꯒꯤ ꯍꯛꯆꯥꯡꯗ ꯉꯥꯡꯅꯤꯡꯕ꯭꯭ꯔꯥ ꯑꯩꯒꯤ ꯃꯃꯤ ꯗꯥ ꯉꯥꯡꯅꯤꯡꯕ꯭ꯔꯥ ꯅꯠꯇ꯭ꯔꯒ ꯑꯩꯕꯨ ꯉꯥꯡꯅꯤꯡꯕ꯭ꯔꯥ
ꯀꯅꯥꯅ ꯉꯥꯡ ꯀꯅꯥꯗꯅꯣ ꯑꯩꯅ ꯉꯥꯡ ꯍꯧꯖꯤꯛ ꯉꯥꯡꯏꯁꯦ
ꯎꯝ ꯑꯩ ꯀꯩꯅꯣꯝꯇ ꯍꯪꯒꯦꯀꯣ
ꯎꯝ
ꯑꯥ ꯁꯤ ꯄ꯭ꯔꯤꯊꯤꯕꯤꯗꯁꯦ
ꯎꯝ
ꯎꯝ ꯑꯅꯤ ꯈꯛꯇ ꯍꯤꯡꯂꯝꯃꯦꯅ ꯈꯜꯂꯣꯕ
ꯎꯝ
ꯑꯗꯨꯗꯤ ꯅꯪꯁꯦ ꯑꯩꯒꯤ ꯏꯅꯥꯛꯇ ꯂꯥꯛꯀꯗ꯭ꯔꯥ ꯅꯠꯇ꯭ꯔꯒ ꯑꯩꯅ ꯅꯪꯒꯤ ꯅꯅꯥꯛꯇ ꯂꯥꯛꯀꯗ꯭ꯔꯣ
ꯑꯩꯗꯤ ꯂꯦꯡꯉꯣꯏ
ꯑꯥ ꯂꯦꯡꯉꯣꯏ ꯑꯩꯁꯨ ꯂꯦꯡꯉꯣꯏ ꯅꯨꯡꯒꯨꯝꯅ ꯂꯦꯞꯇꯣꯏꯅꯦ ꯑꯩꯖꯨ
ꯅꯪꯒꯤ ꯋꯥꯁꯤꯗꯤ
ꯑꯩꯗꯤ ꯉꯥꯎꯔꯦ ꯍꯥꯏꯅꯤꯡꯉꯥꯏꯁꯨ ꯈꯪꯗꯦ ꯑꯩꯗꯤ ꯃꯤ ꯍꯥꯏꯕꯁꯦ ꯖꯥꯠ ꯖꯥꯠꯅꯤ ꯍꯥꯏꯕꯗ ꯑꯩꯉꯣꯟꯗ ꯂꯣꯏ ꯇꯥꯏꯅꯔꯒ ꯂꯩꯔꯦ
ꯊꯦꯡꯅꯗ꯭ꯔꯤ
ꯊꯦꯡꯅꯗ꯭ꯔꯤ ꯑꯩꯒꯨꯝꯅ ꯑꯩꯒꯨꯝꯅ ꯁꯛ ꯐꯥꯖꯕ ꯗꯥꯏꯂꯣꯛ ꯀꯥꯞꯄ ꯊꯦꯡꯅꯗ꯭ꯔꯤ
ꯑꯥ ꯐꯥꯒꯤꯅꯤꯗ ꯁꯨꯝ ꯃꯇꯥꯡ ꯃꯇꯝ ꯍꯥꯏꯕꯗꯣ ꯁꯨꯝ ꯂꯛꯅꯕꯩ ꯋꯥꯅꯤꯀꯣ ꯅꯪꯗꯤ ꯑꯩꯒꯤ ꯏꯆꯦꯅꯦ ꯑꯩꯗꯤ ꯅꯪꯒꯤ ꯅꯅꯥꯎꯒꯨꯝꯕꯅꯦ ꯏꯆꯦꯅ ꯃꯅꯥꯎ ꯑꯦ ꯅꯅꯥꯎꯅ ꯃꯆꯦꯕꯨ ꯂꯛꯅꯗ꯭ꯔꯥꯗꯤ ꯀꯅꯥꯕꯨ ꯂꯛꯅꯗꯣꯏꯔꯣ ꯕꯣꯕꯣꯛꯄꯨ ꯂꯛꯅꯗꯣꯏꯔꯣ ꯅꯠꯇ꯭ꯔꯣ ꯅꯪꯅ ꯍꯨꯝ ꯍꯥ ꯍꯝꯅꯗꯤ ꯑꯩꯉꯣꯟꯗ ꯒ꯭ꯌꯥꯟ ꯇꯥꯗꯤꯌꯦ
ꯍꯣꯃꯣꯒ ꯃꯥꯟꯁꯟꯂꯛꯇꯧꯔꯦ ꯅꯪ
ꯑꯔꯦ
ꯅꯪꯗꯤ
ꯍꯣꯃꯣꯒ ꯃꯥꯟꯁꯤꯜꯂꯛ ꯇꯧꯔꯦ ꯑꯥ ꯑꯗꯨꯗꯤ ꯑꯩ ꯍꯣꯃꯣꯒ ꯃꯥꯥꯟꯁꯜꯂꯛꯇꯗꯤ ꯏꯕꯥꯅꯤ ꯀꯩ ꯋꯥꯔꯤ ꯁꯥꯗꯣꯏꯅꯣ ꯅꯪꯁꯨ ꯋꯥꯔꯤ ꯑꯝꯇ ꯐꯥꯎ ꯂꯤꯊꯣꯛ ꯇꯦ ꯑꯩ ꯈꯛꯇꯅ ꯉꯥꯡ ꯉꯥꯡ ꯅꯪꯁꯨ ꯅꯪ ꯇꯥꯔꯒ ꯂꯩꯕꯅꯦ ꯑꯦ ꯐꯔꯦꯅꯦ ꯑꯩꯁꯨ ꯉꯥꯡꯉꯣꯏ ꯑꯩꯁꯨ ꯇꯨꯃꯤꯟꯅ ꯂꯩꯒꯦ
ꯀꯦꯕ ꯋꯥꯔꯤ ꯉꯥꯡꯉꯣ
ꯍꯥ
ꯀꯦꯕ ꯋꯥꯔꯤ ꯉꯥꯡꯉꯣꯕ ꯅꯪ ꯀꯩꯕ ꯍꯩꯕ꯭ꯔꯣ
ꯑꯣ
ꯅꯪ ꯒꯦꯝ ꯁꯥꯟꯅꯕ꯭ꯔꯣ
ꯑꯩꯔꯣ
ꯎꯝ
ꯁꯥꯟꯅꯗꯦꯗ ꯅꫭꯏ ꯑꯗꯨꯒꯨꯝꯕ ꯒꯦꯝ ꯀꯩꯀꯥꯒꯤ ꯒꯦ ꯇꯥꯏꯞꯇ ꯒꯦꯝ ꯁꯥꯟꯅꯗꯦꯕ
ꯎꯝ
ꯑꯈꯣꯏꯗꯤ ꯗꯥꯏꯔꯦꯛ ꯅꯨꯄꯤꯒꯤ ꯊꯝꯃꯣꯏꯕꯨ ꯁꯥꯟꯅꯩ
ꯑꯃꯠꯇ ꯇꯥꯗ꯭ꯔꯦ
ꯇꯥꯏꯌꯦ ꯇꯥꯕ꯭ꯔꯣ
ꯑꯃ ꯑꯅꯤ ꯑꯍꯨꯝ ꯇꯥꯕ꯭ꯔꯣ ꯑꯃ ꯑꯅꯤ ꯑꯍꯨꯝ ꯇꯥꯕ꯭ꯔꯣ
ꯇꯥꯕ꯭ꯔꯣ
ꯇꯥꯕ꯭ꯔꯣ ꯑꯃ ꯑꯅꯤ ꯑꯍꯨꯝ ꯑꯃ ꯑꯅꯤ ꯑꯍꯨꯝ ꯇꯥꯕ꯭ꯔꯣ
ꯅꯪꯒꯤ ꯅꯦꯠꯅꯅꯦ ꯑꯃꯨꯛ
ꯑ ꯑꯩꯅꯗꯤ ꯅꯪꯒꯤ ꯈꯣꯟꯖꯦꯜ ꯇꯥꯕ ꯅꯪꯅꯗꯤ ꯑꯩꯒꯤ ꯈꯣꯟꯖꯦꯜ ꯇꯥꯗꯕ‌ ꯑꯩꯒꯤ ꯅꯦꯠ ꯑꯃꯨꯛ ꯀꯝꯄ꯭ꯂꯦꯟ ꯇꯧꯕ ꯐꯖꯩ ꯐꯖꯩ ꯐꯖꯩ ꯇꯥꯗꯕ꯭ꯔꯣ ꯇꯥꯗꯕ꯭ꯔꯣ ꯑꯩꯗꯤ ꯅꯪꯒꯤ ꯈꯣꯟꯖꯦꯜ ꯇꯥꯏꯌꯦ ꯇꯥꯕ꯭ꯔꯣ ꯋꯥ ꯉꯥꯡꯉꯣ ꯑꯩꯗꯤ ꯋꯥ ꯌꯥꯝ ꯉꯥꯡꯉꯦ ꯅꯪꯗꯤ ꯋꯥ ꯌꯥꯝ ꯉꯥꯡꯗꯦ ꯀꯩꯒꯤꯔꯣ ꯃꯇꯥꯡ ꯃꯇꯝ ꯏꯆꯥ ꯆꯥꯗ꯭ꯔꯦꯍꯦ ꯎꯏꯁ ꯇꯥꯔꯕꯣ
ꯇꯥꯔꯦ
ꯇꯥꯔꯕꯣ ꯑꯧ ꯍꯣ ꯑꫭ ꯍꯣ ꯑꯩꯗꯤ ꯅꯪꯒꯤ ꯈꯣꯟꯖꯦꯜ ꯑꯗꯨꯝ ꯇꯥꯔꯒ ꯂꯩ ꯅꯪꯅ ꯀꯩ ꯀꯝꯃꯥꯏꯅ ꯇꯥꯗ꯭ꯔꯤꯅꯣ ꯈꯪꯗ꯭ꯔꯦꯍꯦ ꯇꯥꯔꯣꯗ ꯇꯥꯔꯣꯗ ꯅꯪꯅ ꯑꯩꯒꯤ ꯀꯔꯤ ꯑꯣꯏꯔꯤꯕ ꯎꯔꯨꯨꯔꯨꯨꯔꯨꯨꯔꯨ ꯑꯣꯏꯔꯦ ꯅꯪꯗꯤ